ꯥꯍꯜꯂꯣ
ꯀꯩꯗꯧꯔꯤꯅꯣ
ꯀꯩꯁꯨ ꯇꯧꯗꯦ ꯑꯆꯥꯄꯣꯠ ꯆꯥꯔꯒ ꯂꯩꯔꯝꯕꯅꯦ ꯅꯪꯗꯤ
ꯑꯩꯁꯨ ꯃꯄꯥꯟ ꯊꯣꯛꯑꯒ ꯍꯜꯂꯛꯑꯒ ꯑꯗꯨꯝ ꯔꯨꯝꯗ ꯂꯩꯔꯤꯗ
ꯑꯣ ꯀꯅꯥ ꯀꯅꯥ ꯂꯦꯒꯦ
ꯑꯩꯒꯤ ꯏꯃꯥꯟꯅꯕ ꯑꯃꯒ ꯂꯩꯃꯤꯟꯅꯕ
ꯍꯣ ꯅꯨꯡꯉꯥꯏꯀꯣ
ꯎꯝ ꯅꯨꯡꯉꯥꯏ ꯍꯥꯏꯇꯥꯔꯦ ꯑꯗꯨꯕꯨ ꯉꯁꯤ ꯅꯣꯡ ꯆꯨꯕꯒꯤ ꯑꯁ ꯅꯨꯡꯉꯥꯏꯇꯦ
ꯎꯝ ꯑꯩꯈꯣꯏꯗꯤ ꯅꯣꯡ ꯆꯨꯗꯦ ꯌꯥꯝ ꯁꯥꯏꯌꯦ
ꯏꯁ ꯑꯩꯈꯣꯏ ꯍꯧꯖꯤꯛ ꯉꯁꯥꯏ ꯃꯄꯥꯟ ꯊꯣꯛꯂꯛ ꯀꯥꯟꯗ ꯅꯣꯡ ꯆꯨꯕꯒꯤ ꯂꯣꯏ ꯆꯣꯠꯂꯒ ꯍꯜꯂꯛꯄꯅꯤꯅꯦ
ꯑꯣ ꯆꯥꯛꯇꯤ ꯆꯥꯔꯥꯕꯣ
ꯎꯝ ꯆꯔꯦ
ꯀꯩ ꯏꯟꯁꯥꯡ ꯆꯥꯒꯦ
ꯉꯁꯤ ꯁꯧꯀ꯭ꯔꯤ ꯆꯥꯏ
ꯑꯣ ꯑꯍꯥꯎꯕ ꯏꯟꯁꯥꯡ ꯆꯥꯏꯀꯣ
ꯎꯝ ꯑꯁ ꯍꯧꯖꯤꯛ ꯍꯧꯖꯤꯛꯀꯥꯟ ꯁꯤ ꯁꯨꯃꯥꯏꯅ ꯆꯝꯊꯣꯡ ꯈꯛꯇ ꯆꯥꯔꯦ ꯊꯥꯎ ꯅꯨꯡ ꯆꯥꯕꯁꯦ ꯍꯛꯆꯥꯡꯒꯤ ꯈꯔ ꯅꯨꯡꯉꯥꯏꯇꯕꯀꯣ
ꯑꯥ
ꯑꯗꯨꯒꯤ ꯁꯨꯝ ꯆꯥꯕ ꯌꯥꯕꯗꯣ ꯑꯗꯨꯝ ꯍꯦꯛꯇ ꯊꯤꯖꯤꯜꯂꯒ ꯑꯗꯨꯝ ꯆꯥꯕ
ꯑꯣ ꯌꯥꯝ ꯐꯩꯏꯅꯦ ꯍꯌꯦꯡꯗꯤ ꯀꯥꯏ ꯆꯠꯀꯥꯅꯤ
ꯑꯦ ꯀꯥꯏ ꯀꯩꯁꯨ ꯆꯠꯂꯣꯏꯗ ꯁꯤ ꯍꯧꯖꯤꯛꯀꯥꯟꯗꯤ ꯌꯨꯝꯗ ꯈꯛꯇ ꯂꯩ ꯊꯕꯛ ꯂꯩꯔ ꯇꯝꯅꯤꯅꯀꯣ
ꯎꯝ
ꯌꯨꯝꯗ
ꯈꯔꯝꯗ ꯌꯨꯝꯗ ꯄꯒ ꯊꯥꯕꯁꯨꯗ ꯌꯥꯝ ꯐꯕꯅꯤꯅ꯫
ꯀꯔꯤ
ꯃꯔꯛ ꯃꯔꯛꯇ ꯑꯗꯨꯝ ꯄꯣꯊꯥꯕꯁꯦ ꯌꯥꯝ ꯐꯥꯕꯅꯤꯕ
ꯑꯁ ꯍꯧꯖꯤꯛꯀꯥꯟ ꯄꯣꯊꯥꯃꯟꯕꯒꯤꯀꯣ ꯈ꯭ꯋꯥꯡꯒ ꯂꯣꯏ ꯅꯥꯔꯤꯅꯦ ꯇꯨꯝꯃꯟꯕꯩꯗ ꯇꯨꯝꯃꯟꯕꯒꯤꯀꯣ꯫
ꯎꯝ
ꯀꯅꯥꯅꯣ ꯃꯤ ꯑꯃ ꯀꯥꯎꯔꯒ ꯃꯁꯥꯁ ꯇꯧꯁꯤꯔꯥ ꯍꯥꯏꯅ ꯈꯜꯂꯤꯕꯅꯤ
ꯑ ꯄꯂꯥ ꯔ ꯆꯒꯅ
ꯎꯝ ꯑꯗꯨ ꯎꯃꯦꯗꯗꯤ ꯁꯅꯤꯡ ꯇꯦꯕ
ꯑꯣ ꯑꯦ ꯀꯩꯩꯅ ꯑꯣꯟꯂꯥꯏꯟꯗ ꯌꯥꯝ ꯐꯥꯎꯕ ꯂꯩ ꯑꯗꯨꯗꯤ ꯃꯆꯥꯖ ꯇꯧꯗ ꯍꯥꯏꯗꯣ꯫
ꯎꯝ ꯑꯗꯨ ꯊꯤꯔꯤꯕꯅꯤ ꯑꯗꯨꯃꯥꯏꯅ ꯑꯗꯨ ꯆꯠꯁꯤꯔꯥ ꯍꯥꯏꯅ ꯈꯜꯂꯤ ꯈꯜꯂꯨꯕꯅꯤ
ꯅꯨꯄꯥꯅ ꯇꯧꯗ꯭ꯔꯣ ꯆꯠꯂꯨꯅ ꯌꯥꯝ ꯐꯩꯅ ꯑꯗꯨꯗꯣ
ꯎꯝ ꯉꯔꯥꯡ ꯈꯔ ꯕꯣꯜ ꯁꯥꯟꯅꯔꯨꯕꯗꯒꯤ ꯈꯔꯃꯨꯛ ꯇꯝꯅꯍꯦꯛ ꯍꯦꯟꯖꯤꯟ ꯅꯥꯕꯗꯣ ꯍꯦꯟꯖꯤꯜꯂꯛꯄ
ꯑꯣ
ꯑꯗꯨꯃꯥꯏ ꯍꯧꯖꯤꯛ ꯀꯔꯤ ꯀꯔꯤ ꯇꯧꯔ ꯂꯩꯔꯦ ꯅꯣꯏꯗꯤ
ꯑꯥ ꯀꯩꯅ ꯇꯧꯗꯣꯏꯗ ꯁꯥꯕꯒꯤ ꯑꯗꯨꯝ ꯐꯝꯔꯒ ꯑꯗꯨꯝ ꯑꯆꯥꯄꯣꯠ ꯆꯥꯔꯒ ꯑꯗꯨꯝ ꯂꯩꯔ
ꯅꯣꯏꯔꯣꯝ ꯅꯣꯏ ꯆꯤꯡꯗ ꯂꯩꯕ꯭ꯔꯥ ꯀꯃꯥꯏ ꯆꯤꯡꯗ ꯂꯩꯕ꯭ꯔꯥ
ꯇꯝꯝꯕꯒ ꯂꯑ ꯉ ꯄꯥꯟꯒ ꯂꯑꯦ
ꯑꯣ ꯑꯁ ꯈꯈꯣꯏ ꯁ꯭ꯋꯥꯏꯗꯗꯤ ꯑꯁ ꯑꯩꯈꯣꯏꯔꯣꯝꯗꯗꯤ ꯅꯣꯡ ꯅꯣꯏꯔꯣꯝꯗꯅ ꯀꯟꯅ ꯁꯥꯏ ꯍꯥꯏꯕ ꯑꯁꯤꯁ
ꯑꯥ
ꯋꯦꯗꯔꯁꯦ ꯃꯈꯟ ꯃꯈꯜ ꯑꯣꯏꯕꯖꯥꯠꯅꯤꯀꯣ꯫
ꯑ ꯑꯣꯏꯖꯨ ꯌꯥꯅꯦ
ꯀꯩꯀꯩ ꯍꯣꯅꯔꯒꯦ ꯍꯧꯖꯤꯛꯀꯥꯟ
ꯀꯔꯤꯝꯇ ꯍꯣꯠꯅꯗꯦꯗ ꯆꯥꯅꯤꯡꯉꯥꯏ ꯀꯃꯥꯏꯅ ꯇꯧꯔꯁ ꯆꯥꯕ ꯐꯪꯉ ꯆꯥꯗ ꯈꯪ ꯍꯜ ꯂꯒꯒ
ꯑꯠ ꯑꯠꯆꯥ ꯑꯗꯨꯗꯤ ꯆꯥꯕꯗ ꯉꯥꯎꯖꯩ ꯀꯥꯡꯕꯨꯨꯗꯨꯅꯤꯅꯦ
ꯍꯣꯏ ꯃꯥꯅꯦ ꯅꯨꯄꯤ ꯁꯤꯡꯗꯤ ꯆꯥꯕ ꯈꯛꯇꯪꯅꯦ
ꯀꯔꯤ
ꯎ ꯅꯪ ꯐꯨꯠꯕꯣꯜꯒꯨꯝꯕ ꯌꯦꯡꯗꯕ꯭ꯔꯣ
ꯑꯁ ꯍꯆꯅꯤ ꯌꯦꯒꯅꯦ ꯑꯗꯨ ꯌꯦꯡꯕꯗꯒꯤꯅꯤ ꯍꯧꯖꯤꯛꯀꯥꯟ ꯍꯛꯆꯥꯡꯁꯦ ꯈꯔ ꯁꯣꯟꯊꯔꯦꯕꯀꯣ ꯇꯨꯝꯕ ꯆꯥꯕ ꯃꯇꯝ ꯅꯥꯏꯅ ꯇꯧꯗꯕꯒꯤꯀꯣ ꯃꯥꯏ ꯑꯣꯏꯕ
ꯅꯣꯏ ꯌꯥꯝ ꯄꯥꯝꯕ꯭ꯔꯥ ꯕꯣꯒꯨꯝꯕ ꯌꯦꯡꯕꯗꯣ
ꯑꯁ ꯌꯥꯝ ꯄꯥꯝꯃꯦ
ꯎꯝ ꯀꯅꯥ ꯀꯅꯥꯕꯨ ꯁꯄꯣꯠ ꯇꯧꯒꯦ ꯅꯪꯗꯗꯤ
ꯑꯁ ꯑꯩꯗꯤ ꯌꯥꯝꯗ ꯑꯗꯨꯕꯨ ꯑꯥꯏꯗꯜ ꯍꯥꯏꯕ ꯑꯃꯗꯤ ꯂꯩꯗꯅ ꯃꯃꯤꯡꯗꯤ ꯃꯃꯤꯡꯗꯤ ꯍꯥꯏꯗꯣꯛꯑꯔꯣꯏꯒꯦ꯫ ꯇꯞꯅ ꯇꯞꯅ ꯈꯪꯂꯛꯀꯅꯤ ꯐꯥꯏꯅꯦꯜ ꯀꯥꯕꯗ ꯀꯅꯥ ꯀꯥꯕ꯭ꯔꯥ ꯍꯥꯏꯕꯗꯣ ꯌꯦꯡꯉꯀꯣ ꯃꯨꯟꯅ ꯌꯦꯡꯉ ꯈꯪꯉꯅꯤ
ꯑꯔꯖꯦꯟꯇꯤꯅꯥ ꯁꯄꯣꯔꯠ ꯇꯧꯒ ꯅꯨ ꯀꯣ
ꯀꯩꯒꯤ
ꯅꯁꯤꯂ ꯇꯔꯦ
ꯃꯤ ꯌꯥꯝ ꯍꯩꯕꯗꯨꯕꯨ
ꯍꯥꯏꯅꯁꯨ ꯇꯂꯦ
ꯑꯗꯣ ꯅ ꯅꯣꯟꯗꯤ ꯆ ꯏꯟꯐ ꯐꯣꯡꯝꯕ ꯍꯥꯏꯕ꯭ꯔꯥ
ꯍꯩꯗ꯭ꯔꯗꯤ ꯁꯤ ꯂꯝꯕꯤ ꯁꯤ ꯁꯤꯔꯣꯝꯗꯗꯤ ꯄꯨꯔꯥ ꯄ꯭ꯔꯣꯅꯤꯅꯦ ꯀꯩꯅꯣ
ꯐꯥꯏꯔꯦꯀꯣ
ꯃꯤꯒꯤ ꯑꯩꯈꯣꯏꯣ ꯑꯩꯈꯣꯏ ꯑꯩꯈꯣꯏ ꯂꯣꯟꯗ ꯆꯠꯅꯕꯤ ꯆꯠꯅꯕꯤ ꯑꯃ ꯂꯩꯕꯗꯣ ꯃꯤꯒꯤ ꯀꯔꯤ ꯍꯥꯏꯁꯤꯔꯥ ꯃꯤ ꯑꯩꯁꯨ ꯍꯥꯏꯕ ꯍꯩꯇ꯭ꯔꯤꯅꯤ ꯃꯤ ꯑꯇꯣꯞꯄꯒꯤ ꯌꯨꯝꯒꯤ ꯍꯥꯏꯅꯕꯗꯣ ꯃꯤ ꯅꯨꯄꯤ ꯃꯤ ꯑꯇꯣꯞꯄꯒꯤ ꯅꯨꯄꯤ ꯂꯧꯕ ꯀꯥꯟꯗ ꯃꯣꯏꯒꯤ ꯐꯦꯃꯤꯂꯤꯒꯤ ꯀꯩꯅꯣ ꯀꯩꯅꯣ ꯍꯥꯏꯔꯛꯄꯗꯣ ꯁꯃꯥꯏꯅ ꯑꯗꯨ ꯂꯧꯕꯤꯗ ꯊꯣꯡ ꯊꯥꯛꯄꯗꯗꯤ ꯑꯩꯁ ꯑꯩꯁꯦ ꯄ꯭ꯔꯣꯅꯤꯅꯦ ꯀꯩꯅꯣ ꯍꯧꯖꯤꯛꯐꯥꯎ ꯑꯣꯏꯖꯕ ꯌꯥꯔꯦ ꯍꯥꯏꯅ ꯈꯜꯂꯒ ꯂꯩꯔꯕꯅꯤꯅꯦ ꯑꯣꯄꯔꯣꯝꯗꯗꯤ ꯈꯪꯗ꯭ꯦ ꯄꯣ ꯑꯗꯨꯕꯨ ꯆꯥꯛ ꯌꯦꯟꯁꯥꯡ ꯊꯣꯡꯕ ꯈꯣꯠꯄ ꯑꯄꯒꯨꯝꯕ ꯁꯤꯒꯨꯝꯕ ꯁꯤꯔꯣꯝꯗꯗꯤ ꯍꯧꯖꯤꯛꯐꯥꯎ ꯇ ꯍꯧꯖꯤꯛꯁꯨ ꯍꯧꯖꯤꯛ ꯍꯧꯖꯤꯛꯁꯨ ꯑꯩ ꯔꯦꯗꯤꯗ ꯂꯩꯔꯦ ꯍꯥꯏꯅ ꯑꯩ ꯂꯩꯅꯤ
ꯑꯣ ꯅꯗꯤ ꯀꯔꯤ ꯀꯔꯤ ꯀꯦꯦꯝꯁ ꯄꯥꯝꯒꯦ
ꯑꯁ ꯒꯦꯝꯁꯦ ꯑꯅꯝꯕ ꯂꯣꯏꯅ ꯄꯥꯝꯃꯤꯅ ꯑꯩꯁ
ꯑ ꯐꯕꯣꯗꯤ ꯍꯥꯏꯕ꯭ꯔꯥ
ꯣꯗꯤ ꯑꯗꯨꯝ ꯁꯅꯥꯣꯏ
ꯂꯥꯏꯛꯦ ꯅꯨꯄꯥꯒꯤ ꯁꯕꯛꯅꯤꯅꯀꯣ ꯑꯗꯣ
ꯎꯝ ꯃꯤ ꯇꯣꯛꯄꯒꯨꯝꯕꯗꯤ ꯍꯩꯇꯦ ꯑꯗꯨ ꯑꯣꯏꯔꯁꯨ ꯑꯩꯒꯤ ꯑꯩꯒꯤ ꯈꯛꯇ ꯗꯤ ꯑꯗꯨꯝ ꯁꯥꯟꯅꯕꯤ ꯍꯥꯏꯗ
ꯅꯣꯏꯗꯤ ꯈ꯭ꯔꯤꯁꯃꯥꯁꯒꯨꯝꯕꯁꯨ ꯇꯧꯕ꯭ꯔꯥ ꯎ ꯅꯗ ꯀꯔꯤꯁ ꯐꯅꯣ
ꯃꯥꯅꯦ ꯃꯥꯅꯦ
ꯅꯣꯏ ꯃꯤ ꯌꯥꯝ ꯂꯩ ꯎꯝ ꯉꯔꯥꯡ ꯆꯠꯇꯦ꯫ ꯅꯣꯏ ꯃꯤ ꯌꯥꯝ ꯂꯩꯕ ꯃꯤ ꯌꯥꯝ ꯂꯩꯕ ꯃꯥꯜꯂꯦꯍꯦ
ꯂꯩꯁꯥꯕꯤ ꯌꯥꯝꯅ ꯂꯩꯌꯦ ꯅꯪ ꯅꯨꯄꯥ ꯅꯨꯄꯤ ꯀꯣꯏꯔꯕꯣ
ꯑꯥ ꯀꯣꯏꯗꯔꯤꯗ
ꯑꯣꯏꯗ꯭ꯔꯤꯗꯤ ꯁꯤꯗ ꯊꯤꯕꯤꯒꯦ ꯃꯁꯥ ꯐꯤꯖꯕꯤ ꯌꯥꯝ ꯂꯩꯌꯦꯦ
ꯌꯥꯗꯨꯁꯨ
ꯃꯁꯛ ꯌꯦꯡꯒꯀꯣ ꯄꯨꯂꯞ ꯐꯝꯃꯤꯟꯅꯕ ꯐꯣꯇꯣ ꯑꯃ ꯊꯥꯔꯛꯎꯀꯣ ꯆꯨꯁ ꯇꯧꯒꯦ
ꯐꯣꯏ ꯐꯔꯛ ꯀꯦ
ꯁꯤ ꯃꯔꯛꯇ ꯅꯣꯏ ꯃꯔꯛꯇ ꯑꯃꯍꯧ ꯈꯟꯍꯧꯔꯒ ꯇꯨꯡꯗ ꯀꯥꯟꯅꯕ ꯂꯧꯃꯤꯟꯅꯁꯦꯕ
ꯅꯣꯏ ꯊꯕꯛꯀꯨꯝꯕ ꯇꯧꯕ꯭ꯔꯥ ꯂꯥꯏꯔꯤꯛ ꯇꯝꯔꯤꯕ꯭ꯔꯥ ꯃꯄꯥꯟꯗ
ꯇꯥꯏꯝ ꯇ ꯇꯧꯔꯦꯗꯥꯁꯨ ꯀꯣꯣꯏꯕ ꯁꯥꯠꯄ ꯨꯝꯄꯅꯤ ꯇꯣꯏꯗ
ꯎꯝ ꯑꯁꯦꯡꯕꯗ ꯍꯥꯏꯌꯣ ꯊꯕꯛꯀꯨꯝꯕꯇꯗꯤ ꯇꯧꯔꯝꯅꯤ
ꯔꯅ ꯇꯧꯔꯦ ꯇ
ꯑꯗꯨꯗꯤ ꯄꯩꯁꯥ ꯄꯩꯁꯥ ꯌꯥꯝ ꯄꯥꯏ ꯃꯥꯜꯂꯤꯀꯣ ꯑꯗꯨꯗꯤ
ꯑꯩꯈꯣꯏꯔꯣ ꯍꯣꯏ ꯄꯩꯁꯥ ꯌꯥꯝꯥꯟ ꯃꯥꯟꯕꯁ ꯊꯝꯅꯤꯡꯉꯥꯏ ꯃꯐꯝ ꯂꯩꯦ ꯀꯥꯏꯗ ꯑꯃꯨꯛ ꯊꯝꯁꯤꯔꯥ ꯍꯥꯏꯔ ꯈꯪꯕ
ꯌꯥꯏ ꯌꯥꯏ ꯊꯅꯤꯅꯣꯏꯁꯦ
ꯍꯣꯏ ꯆꯥꯛ ꯆꯥꯕ ꯀꯥꯟꯁꯨ ꯄꯨꯨꯟꯅ ꯆꯥꯗ꯭ꯔꯦ ꯑꯩꯣꯏꯗꯤ ꯄꯩꯁ ꯇꯥꯋꯦꯅ ꯆꯥꯖ
ꯌꯥ ꯍꯥꯏꯅꯦ ꯑꯗꯨꯗꯤ
ꯍꯒ
ꯃꯄꯥꯟ ꯂꯝꯗ ꯂꯩꯕꯁꯤ ꯅꯨꯡꯉꯥꯏꯕ꯭ꯔꯥ ꯂꯥꯏꯔꯤꯛ ꯅꯨꯡꯉꯥꯏꯇꯕ꯭ꯔꯥ
ꯅꯨꯡꯉꯥꯏꯕ ꯅꯨꯡꯉꯥꯏ ꯃꯔꯥꯡ ꯃꯔꯛ ꯃꯔꯛꯇ ꯃꯔꯛ ꯃꯔꯛꯇ ꯅꯨꯡꯉꯥꯏꯇꯦ
ꯀꯩꯒꯤ ꯅꯨꯡꯉꯥꯏ ꯅꯨꯡꯉꯥꯏꯊꯣꯛꯎꯅꯦ ꯀꯩꯅꯣ
ꯅꯨꯡꯉꯥꯏꯊꯣꯛꯀꯦ ꯑꯗꯨꯍꯥꯏꯅ ꯇꯧꯕ ꯁꯥꯃꯟꯕꯒꯤ ꯅꯨꯡꯉꯥꯏꯊꯣꯛꯄ ꯉꯝꯗꯦꯅꯦ
ꯑꯁ ꯁꯣꯝ ꯑꯩꯈꯣꯏꯔꯣꯝꯗꯅ ꯆꯅꯔꯞ ꯌꯨ ꯅꯣꯡ ꯐꯖꯅ ꯆꯨꯕ
ꯍꯟꯗꯛꯁꯦ ꯑꯝ ꯕ꯭ꯔꯦꯂꯥꯗ ꯑꯦ ꯁꯤ ꯄꯥꯟꯕꯗꯣ ꯂꯩꯒꯦ ꯇꯧꯔꯤꯕ ꯑꯩꯁꯦ ꯄꯩꯁꯥ ꯊꯝꯔꯝ ꯚꯝ ꯂꯩꯇꯕꯒꯤ ꯅꯪꯒꯤꯁꯨ ꯊꯔꯛꯑꯣꯔꯥ
ꯗꯨꯅꯦ
ꯎꯝ ꯑꯩꯈꯣꯏꯒꯤꯗꯤꯀꯣ ꯎꯝ ꯑꯩꯈꯣꯏꯒꯤꯗꯤꯀꯣ ꯕꯦꯂꯥꯗ ꯑꯦꯁꯤ ꯑꯅꯤ ꯄꯥꯟꯕꯗꯣ ꯂꯧꯒꯦ ꯇꯧꯔꯦꯕ
ꯋꯥ ꯉꯥꯡꯕꯁꯤ ꯌꯥꯝ ꯍꯩꯒ꯭ꯔꯦꯀꯣ
ꯍꯩꯕꯅꯦ ꯑꯩꯗꯤ
ꯎꯝ ꯌꯥꯏ ꯌꯥꯏ ꯅꯪꯒꯤ ꯃꯤꯡ ꯍꯦꯛ ꯅꯪ ꯀꯔꯤ
ꯁꯤꯡꯖꯨ ꯆꯥꯗꯕ꯭ꯔꯣ
ꯑꯁ ꯍꯧꯖꯤꯛꯀꯥꯟ ꯑꯩ ꯄꯨꯛ ꯑꯗꯨꯝ ꯈꯔ ꯕꯦꯔꯥ ꯂꯩꯕꯒꯤ ꯑꯩ ꯑꯁꯥꯕꯁꯦ ꯆꯥꯕ ꯈꯔ ꯅꯨꯡꯉꯥꯏꯗꯕꯀꯣ ꯃꯣꯔꯣꯛ ꯆꯥꯕꯁꯦ ꯑꯩ ꯍꯟꯗꯛ ꯂꯦꯄꯅꯤ ꯗꯨꯕꯨ ꯑꯩꯗꯤ ꯌꯥꯝ ꯆꯥꯅꯤꯡꯉꯤ ꯌꯥꯝ ꯆꯥꯏꯌꯦꯕꯀꯣ ꯑꯗꯨꯒꯤ ꯍꯛꯆꯥꯡ ꯄꯨꯛꯁꯦ ꯈꯔ ꯕꯦꯔꯥ ꯂꯩ ꯃꯥꯜꯂꯦ ꯈꯤꯇꯪ ꯑꯁꯥꯕ ꯆꯥꯔꯨꯕ ꯑꯗꯨꯗꯤ ꯄꯨꯛ ꯁꯥꯕ ꯍꯧꯔꯅꯤ ꯑꯗꯨꯗ
ꯒꯦꯁꯇ꯭ꯔꯤꯛ ꯗꯣ ꯀꯟꯕ ꯒꯤ ꯑꯣꯏꯔꯝꯅꯤ ꯅ
ꯑꯣꯏꯔꯝꯒꯅꯤ ꯍꯣꯏ ꯆꯥꯛ ꯆꯥꯕ ꯍꯧꯖꯤꯛꯀꯥꯟ ꯃꯇꯝ ꯆꯥꯡ ꯅꯥꯏꯅ ꯆꯥꯔꯛꯇꯕꯒꯤꯀꯣ ꯃꯣꯔꯣꯛꯁꯦ ꯑꯁ ꯌꯥꯝ ꯆꯥꯗꯤ ꯆꯥꯅꯤꯡꯉꯦ ꯑꯩ ꯃꯣꯔꯣꯛꯗꯤ ꯑꯗꯨꯝ ꯍꯥꯟꯅꯁꯨ ꯌꯥꯝ ꯆꯥꯏ ꯑꯗꯨꯕꯨ ꯍꯟꯗꯛꯁꯦ ꯄꯨꯛ ꯅꯥꯔꯛ ꯅꯥꯔꯛꯄꯗꯗꯤ ꯑꯁ ꯑꯗꯨ ꯆꯥꯅꯤꯡꯉꯁꯨ ꯎꯄꯥꯏ ꯂꯩꯇ꯭ꯔꯦ ꯈꯥꯡꯕ ꯇꯥꯔꯦ ꯍꯧꯖꯤꯛꯀꯥꯟꯁꯤ ꯆꯝꯊꯣꯡꯒꯨꯝꯕ ꯆꯝ ꯐꯨꯗꯀꯨꯝꯕꯁꯤꯗ ꯈꯛꯇꯅꯤꯅꯦ ꯊꯥꯎꯁꯨ ꯆꯥꯕ ꯅꯨꯡꯉꯥꯏꯇꯦ
ꯍꯣꯏ ꯃꯥꯟꯅꯤ ꯑꯩꯖꯨ ꯊꯥꯎ ꯌꯥꯝ ꯆꯥꯕ ꯌꯥꯔꯦꯒ
ꯑꯁ ꯊꯥꯎ ꯌꯥꯝ ꯆꯥꯕꯁꯦ ꯍꯛꯆꯥꯡꯒꯤ ꯍꯛꯆꯥꯡ ꯌꯥꯝ ꯂꯨꯝꯃꯦꯕ ꯂꯨꯝꯃꯤꯗ ꯗꯨꯃꯥꯏꯅ ꯑꯣꯏꯕꯒꯤ ꯑꯦꯁ ꯀꯝꯄ꯭ꯂꯦꯛꯁꯟ ꯍꯣꯏ ꯐꯖꯗꯦ ꯗꯨꯁꯨ ꯑꯗꯨꯁꯨꯨ
ꯎꯝ
ꯑꯗꯨꯕꯨ ꯅꯣꯏꯗꯤ ꯀꯝꯄ꯭ꯂꯦꯛꯁꯟ ꯐꯖꯕ꯭ꯔꯣ
ꯑꯩꯔꯣ
ꯎꯝ
ꯍꯣꯏ
ꯌꯥꯏꯅꯦ ꯄꯨꯔꯥ ꯃꯨꯕ ꯃꯨꯕ ꯇꯥꯏꯞꯗꯨꯗꯤ ꯅꯠꯇꯦꯀꯣ
ꯍꯥꯥ
ꯃꯨꯕ ꯇꯥꯏꯞꯗꯨꯗꯤ ꯅꯠꯇꯦꯀꯣ
ꯃꯨꯔꯒ ꯔꯁꯤ ꯂꯩꯕꯗꯣ ꯑꯗꯨ
ꯑꯠꯆꯥ ꯑꯁ ꯃꯨꯕꯁꯦ ꯑꯩꯒꯤ ꯋꯥꯈꯜꯂꯣꯟꯗꯗꯤ ꯃꯨꯕꯁꯦ ꯄꯥꯝꯕ ꯈꯔ ꯋꯥꯠꯂꯤꯅꯦ
ꯑꯩꯌꯥ ꯅꯪꯗꯤ ꯁ꯭ꯀꯨꯜ ꯀꯥꯕ ꯂꯣꯏꯔꯕꯣ
ꯀꯔꯤ
ꯂꯩꯔꯤꯛ ꯇꯝꯃꯤꯔꯣ ꯅꯪꯁꯨ ꯍꯟꯗꯛ ꯐꯥꯎ
ꯑꯩ ꯒ꯭ꯔꯦꯖꯨꯑꯦꯁꯟ ꯂꯣꯏꯔꯒ ꯂꯩꯗ
ꯑꯣ ꯑꯍꯟꯅꯤꯅꯦ ꯑꯗꯨꯗꯤ ꯅꯥꯎ ꯀꯩꯒꯤ ꯅꯨꯄꯤ ꯊꯤꯗꯕꯅꯣ ꯍꯧꯖꯤꯛ ꯐꯥꯎ꯫
ꯑꯦꯁ ꯃꯇꯝ ꯌꯥꯝ ꯂꯩꯔꯤꯅ ꯈꯔ ꯍꯣꯠꯅꯍꯧꯕ ꯌꯥꯕ ꯈꯔ ꯍꯣꯠꯅꯍꯧꯗ꯭ꯔꯗꯤ ꯇꯨꯡꯗ ꯅꯤꯡꯉꯝꯗꯕ ꯂꯥꯛꯀꯅꯦꯕ ꯑꯗꯨꯃꯥꯏꯅ ꯑꯣꯏꯕꯒꯤ ꯅꯨꯄꯤ ꯑꯉꯥꯡ ꯋꯥꯔꯤꯁꯦ ꯄꯤꯉꯥꯡꯒꯤ ꯔꯣꯝꯁꯤ ꯔꯣꯃꯥꯟꯁ ꯔꯣꯝꯁꯦ ꯑꯩ ꯈꯣꯡ ꯄꯥꯛ ꯊꯥꯡꯅꯤꯡꯗꯕꯒꯣ ꯍꯧꯖꯤꯛ ꯊꯥꯡ ꯊꯥꯡꯕꯁꯤ ꯈꯔ ꯄꯥꯝꯗꯕ ꯍꯥꯏꯇꯥꯔꯦ꯫
ꯎꯝ ꯁꯦꯕꯦꯁ ꯑꯣꯏꯌꯣ ꯑꯗꯨꯒ ꯁꯦꯕꯦꯁ ꯑꯣꯏꯔꯒꯦꯀꯣ꯫ ꯌꯥꯔꯣ ꯅꯣꯏ ꯅꯣꯏ ꯅꯣꯏ ꯅꯃꯥꯒ ꯕꯕꯥꯁꯤꯅꯣ ꯍꯔꯥꯎꯍꯜꯂꯣ꯫
ꯎꯝ ꯗꯨꯃꯥꯏꯅ ꯇꯧꯕ ꯉꯝꯅꯕ ꯍꯥꯏꯅ ꯑꯩꯁꯨ ꯑꯩꯅ ꯉꯝꯕ ꯃꯈꯩꯗꯤ ꯇ꯭ꯔꯥꯏ ꯇꯧꯔꯅꯤ
ꯍꯣꯠꯅꯔꯗꯤ ꯂꯣꯏꯅ ꯉꯝꯕ ꯉꯥꯛꯇ
ꯎꯝ ꯑꯗꯨꯗꯤ ꯑꯗꯨꯕꯨꯗꯤ ꯑꯣꯏꯌꯦ ꯑꯗꯨꯕꯨ ꯍꯧꯖꯤꯛꯀꯥꯟꯒꯤ ꯀꯩꯅ ꯑꯦꯛꯖꯥꯝꯖꯤꯡꯖꯨ ꯁꯨꯝ ꯂꯨꯁꯜꯂꯛꯑꯦꯅꯦ꯫
ꯎꯝ
ꯃꯑꯣꯡꯁꯨ ꯑꯗꯨꯝ ꯍꯣꯡꯂꯛ ꯍꯤꯡꯂꯛꯀꯦꯕꯀꯣ ꯑꯗꯨꯒꯤ
ꯎꯝ
ꯈꯪꯗ꯭ꯔꯦꯗ ꯍꯧꯖꯤꯛꯀꯥꯟꯁꯤ ꯇꯧꯐꯝꯁꯨ ꯈꯪꯗ꯭ꯔꯦ
ꯍꯌꯦꯡꯁꯨ ꯑꯗꯨꯝ ꯌꯨꯝꯗ ꯂꯩꯒꯗ꯭ꯔꯥ
ꯂꯩꯅꯤ ꯑꯩꯗꯤ ꯌꯨꯝ ꯌꯨꯝꯗ ꯑꯗꯨꯝ ꯂꯩꯅꯤ
ꯑꯗꯣ ꯅꯪ ꯊꯑꯣꯏ ꯁꯟꯗꯦꯗ ꯅꯪ ꯉꯔꯥꯡꯗꯣ ꯀꯣꯏꯕ ꯆꯠꯄ꯭ꯔꯥ꯫
ꯀꯥꯏꯗꯩꯅꯣꯗ ꯑꯩ ꯀꯣꯏꯕꯒ ꯆꯠꯄ ꯁꯪꯗꯦ ꯇꯨꯝꯃ ꯁꯟꯗꯦꯗ ꯕꯣꯜ ꯌꯦꯡꯕꯗꯨ ꯄꯨꯡ ꯀꯌꯥꯗ ꯁꯟꯗꯦꯗ ꯄꯨꯡ ꯑꯅꯤ ꯃꯈꯥꯏꯗꯒꯤ ꯍꯧꯒꯠꯂꯒ ꯄꯨꯡ ꯑꯌꯨꯛ ꯄꯨꯡ ꯅꯤꯄꯥꯟ ꯃꯈꯥꯏ ꯐꯥꯎ ꯌꯦꯡꯕꯅꯤ ꯑꯗꯨ ꯇꯨꯝꯗꯕꯤꯗ ꯑꯗꯨꯗꯒꯤ ꯂꯣꯏꯕꯔꯛ ꯂꯣꯏꯔꯛꯄꯗꯗꯤ ꯑꯗꯨꯝ ꯇꯨꯝꯃꯦ ꯑꯃꯨꯛ ꯍꯟ ꯃꯤꯠ ꯆꯨꯞꯄ ꯃꯨꯛ ꯇꯨꯝꯃ꯫
ꯎꯝ
ꯑꯗꯨꯅꯤꯗ ꯇꯨꯝꯕꯁꯦ ꯐꯖꯅ ꯇꯨꯝꯔꯛꯇꯕꯅꯤꯅ ꯍꯧꯖꯤꯛꯀꯥꯟꯁꯤꯗꯤ ꯋꯥꯈꯜ ꯑꯈꯣꯟ ꯏꯁꯥ ꯅꯨꯡꯉꯥꯏꯇꯕꯀꯣ ꯑꯗꯨꯒꯤ ꯇꯨꯝꯕꯔ
ꯑꯗꯨꯃꯜꯗꯣ ꯍꯛꯆꯥꯡ ꯁꯣꯛꯄꯅꯦ
ꯃꯥꯅꯦ ꯃꯥꯅꯦ ꯑꯍꯥꯎ ꯑꯍꯥꯎꯕ ꯆꯥꯔꯁꯨ ꯇꯨꯝꯗ꯭ꯔꯗꯤꯀꯣ ꯑꯁ ꯀꯥꯅꯗꯞꯅꯦ
ꯌꯥꯝ ꯇꯨꯝꯗꯕꯅ ꯐꯩꯌꯦ ꯇꯨꯝꯃꯜꯂꯁꯨꯀꯣ ꯍꯞꯆꯥꯡꯗꯣ ꯌꯥꯗꯕꯅꯤꯅ꯫
ꯃꯥꯅꯦ ꯑꯗꯨ ꯑꯗꯨꯕꯨꯗꯤ ꯑꯣꯏꯌꯦ ꯍꯦꯛꯇ ꯐꯝꯕ ꯑꯗꯨꯝ ꯄꯨꯏꯅꯤꯡ ꯗꯨꯝ ꯇꯨꯝꯅꯤꯡꯕ ꯇꯨꯝꯅꯤꯡꯕ ꯑꯗꯨꯝ ꯇꯧꯔꯒ ꯂꯩꯔꯦꯕ꯫
ꯎꯝ ꯐꯌꯥ
ꯌꯥꯝ ꯑꯍꯥꯎ ꯍꯥꯎꯕ ꯌꯥꯝ ꯆꯥꯕ ꯃꯥꯜꯂꯤꯀꯣ ꯅꯣꯏꯁꯦ
ꯑꯣ ꯑꯗꯣ ꯑꯩꯗꯤ